ꯍꯜꯂꯣ ꯑꯩꯈꯣꯏ ꯄꯅꯤ ꯍꯧꯖꯤꯛ ꯂꯥꯏꯔꯤꯛ ꯇꯝꯕꯒꯤ ꯋꯥꯔꯤ ꯑꯣꯏꯅ ꯁꯥꯟꯅꯔꯁꯦ
ꯍꯣꯏ ꯍꯅ ꯁ꯭ꯀꯨꯜꯒ ꯀꯥꯕ ꯍꯧꯣꯠꯛꯄ ꯇꯥꯃꯤꯡꯉꯗꯣ ꯑꯉꯥꯡꯒ ꯑꯣꯏꯔꯤꯉꯩꯅ ꯀꯞꯄꯗ ꯀꯣꯏ ꯌꯥꯗꯕꯒꯤ
ꯁꯜ ꯆꯠꯅꯤꯡꯗꯕꯩ ꯀꯞꯄ ꯀꯥꯟꯗ ꯑꯗꯨꯝ ꯃꯣꯏ ꯁꯥꯟꯅꯔꯁꯤꯦ
ꯑꯣ ꯂꯥꯏꯔꯤꯛꯀ ꯂꯥꯏꯔꯤꯛꯀ ꯄꯥꯅꯤꯡꯗꯕꯗꯣ ꯁ꯭ꯀꯨꯜꯒ ꯅꯝ ꯄꯨꯨꯅ ꯊꯤꯟꯖꯜꯂꯝꯕꯗꯣ ꯊꯥꯏꯅ ꯑꯩ ꯑꯍꯥꯟꯕ ꯅꯔꯁꯔꯤ ꯀꯥꯕꯗꯨꯗ ꯑꯩꯈꯣꯏ ꯃꯥꯅ ꯊꯤꯜꯂꯦꯕ ꯑꯍꯥꯟꯕ ꯅꯨꯃꯤꯠꯁꯦ ꯑꯩꯅ ꯂꯩꯍꯧꯔꯣꯏ ꯑꯩ ꯍꯜꯂꯛꯀꯅꯤ ꯀꯞꯄꯁꯤꯗꯤ ꯀꯞꯄꯁꯤꯗꯤ ꯑꯩꯅ
ꯑꯩꯗꯤ ꯒ꯭ꯌꯥꯟ ꯃꯦꯟ ꯌꯥꯝ ꯇꯥꯗꯗꯤ ꯑꯩꯅ ꯁ꯭ꯀꯨꯜ ꯀꯥ ꯍꯧꯔꯛꯄꯗꯨꯗꯤ ꯑꯩꯗꯤ ꯌꯥꯝ ꯊꯤ ꯉꯟꯅ ꯇꯝꯃꯛꯑꯦꯕ ꯑꯗꯨꯅ ꯀꯩꯅꯣ ꯇꯧꯗꯦꯕꯣ ꯑꯁꯦꯡꯕꯩ ꯒ꯭ꯌꯥꯟ ꯇꯥꯔꯦ ꯑꯩꯅꯦ ꯀ꯭ꯂꯥꯁ ꯑꯩꯅ ꯀ꯭ꯂꯥꯁ ꯋꯥꯟ ꯀꯥꯕ ꯑꯗꯨꯋꯥꯏꯗ ꯑꯦꯛꯖꯌꯥꯟ ꯇꯥꯔꯑꯦ ꯑꯗꯨꯏ ꯃꯃꯥꯡꯅꯁꯤꯒ ꯅꯁꯔꯤ ꯀꯦꯖꯤ ꯀꯥꯕꯩꯗꯣ ꯑꯗꯨꯗꯗꯤ ꯄꯨꯔꯥ ꯏꯀꯥꯏ ꯁꯨꯡꯛꯇꯇꯥ ꯇꯥꯗ꯭ꯔꯤꯕꯗꯧ ꯇꯧꯋꯕ ꯋꯥꯔꯤꯣꯏꯁꯦ
ꯑꯗꯨ ꯃꯇꯝꯗꯗꯤ ꯅꯤꯡꯁꯤꯡꯉꯦ ꯑꯗꯨꯒꯤ ꯑꯗꯨ ꯑꯩ ꯑꯍꯥꯟꯕ ꯆꯠꯄ ꯅꯨꯃꯤꯛꯇ ꯌꯥꯝ ꯍꯔꯥꯎꯋꯦꯕ ꯑꯍꯥꯟꯕꯁ ꯁ꯭ꯀꯨꯜ ꯆꯠꯇꯣꯏꯅꯤꯒ ꯍꯥꯏꯔ ꯗ꯭ꯔꯦꯁꯀ ꯁꯦꯠꯂꯒ ꯌꯥꯝ ꯍꯔꯥꯎꯗꯣ ꯑꯗꯨ ꯑꯣꯏꯌꯦꯕ ꯑꯗꯣ ꯍꯔꯥꯎ ꯁ꯭ꯀꯨꯜ ꯌꯧꯔꯛ ꯀꯥꯟꯗ ꯅꯪ ꯂꯩꯍꯧꯔꯅꯤ ꯍꯥꯏꯕꯗꯣ ꯑꯩꯗꯣ ꯅꯪ ꯂꯩꯍꯧꯔꯣ ꯆꯠꯂꯒꯦꯕꯗꯣ ꯑꯗꯨ ꯀꯥꯟꯗ ꯀꯞꯄꯤꯅꯦꯕꯣꯏ ꯁ꯭ꯀꯨꯜꯁꯤꯗ ꯀꯞꯄꯒ ꯑꯣꯖꯥꯅ ꯑꯗꯨꯝ ꯊꯦꯝꯕ ꯄꯨꯁꯜꯂꯦ ꯑꯗꯣ ꯑꯗꯨꯝ ꯀꯞꯄ ꯂꯩꯦ ꯄꯤꯔꯛꯅꯤꯃꯨꯛ ꯀꯞꯄꯒ ꯂꯩꯔꯦ ꯑꯗꯣ ꯑꯗꯩ ꯑꯗꯨ ꯃꯔꯦꯛ ꯌꯥꯝ ꯇꯧꯔꯏꯗꯤ ꯈꯪꯉꯥꯡ ꯑꯣꯏꯔꯤꯀꯥꯟꯗꯗꯤ
ꯑꯩ ꯑꯩꯗꯤ ꯑꯗꯨꯒꯤ ꯃꯔꯩ ꯀꯞꯄ ꯀꯩꯀꯥ ꯀꯩꯝ ꯈꯪꯗꯦꯕꯀꯣ ꯑꯩꯅ ꯑꯗꯨ ꯈꯪꯉꯛꯄꯁꯦ ꯀ꯭ꯂꯥꯁ ꯋꯥꯟ ꯇꯨ ꯁ꯭ꯋꯥꯏꯗ ꯑꯃꯨꯛ ꯈꯪꯉꯛꯄꯅꯦꯕ ꯀ꯭ꯂꯥꯁ ꯋꯥꯟ ꯇꯨ ꯀꯥꯔꯛꯄꯗꯒꯤꯩꯗꯤ ꯁ꯭ꯀꯨꯜ ꯈꯣꯣꯏꯕꯥ ꯍꯥꯏꯅ ꯊꯤꯟꯖꯜꯂꯝꯕꯁꯦ ꯑ ꯑꯗꯨꯗ ꯑꯗꯨꯝ ꯀꯞꯅꯤꯡꯕ ꯍꯧꯔꯦ ꯑꯗꯨꯝ
ꯑꯃ ꯒ꯭ꯔꯤꯟ ꯃꯆꯨꯒꯤ ꯒ꯭ꯔꯤꯟ ꯃꯆꯨꯒꯤ ꯏꯁꯇꯣꯟ ꯑꯃ ꯑꯩ ꯉꯛꯁꯝꯗ ꯁꯤꯔꯝꯃꯦꯕ ꯛ ꯇꯧꯔ ꯁꯤꯕꯗꯣ ꯑꯗꯨꯗ ꯁ꯭ꯇꯣꯟꯗꯣ ꯇꯧꯔꯒ ꯑꯩꯁꯦ ꯈꯨꯗꯣꯞ ꯑꯣꯟꯊꯣꯛꯑꯦꯕ ꯑꯩꯈꯣꯏꯒ ꯈꯨꯗꯣꯞ ꯁꯥꯔꯝꯕꯒꯤ ꯈꯨꯗꯣꯛ ꯑꯣꯟꯊꯣꯛꯑꯒꯦ ꯁ꯭ꯀꯨꯜꯗꯨꯗ ꯅꯁꯔꯤ ꯀꯥꯏꯕ ꯃꯇꯝꯗ ꯁꯤꯔ ꯆꯠꯄ ꯑꯗꯨꯗ ꯒꯨꯟꯗꯥ ꯑꯣꯏꯕ ꯒꯨꯗꯥꯏ ꯀꯔꯤ ꯇꯧ
ꯀꯔꯤꯗꯧ
ꯂꯩꯗꯅ ꯃꯤꯗꯣ ꯑꯗꯨꯃꯥꯏꯅ ꯑꯗꯨ ꯂꯩꯕꯗꯨꯗ
ꯃꯣꯏꯅ ꯍꯟꯗꯛ ꯅꯪ ꯈꯨꯗꯣꯞꯇꯣꯝꯇ ꯌꯦꯡꯒꯦꯅꯦ ꯍꯥꯏꯔ ꯄꯨꯔ ꯆꯠꯈꯤꯕꯅꯦ ꯅꯣꯡꯉꯥꯜꯂ ꯄꯨꯔꯛꯇꯕꯤꯅꯦ ꯑꯗꯨꯒ ꯈꯨꯗꯣꯞꯇ
ꯑꯣ ꯀ ꯀ꯭ꯂ꯭ꯂꯥꯁꯇꯛ ꯨꯗ ꯑꯣꯏꯒꯦ ꯄꯨꯗꯥꯥ
ꯑꯥ ꯃꯣꯏ ꯃꯨꯟꯈꯤꯕꯗꯗꯣ ꯑꯗꯨꯒ ꯑꯝꯇ ꯌꯦꯡꯒꯦꯅ ꯑꯩꯅ ꯂꯧꯊꯣꯛꯄꯤꯔꯦꯅ ꯑꯗꯣ ꯑꯁ ꯑꯩꯒꯤꯅꯤ ꯄꯤꯔꯛꯑꯣꯦꯅ ꯇꯧꯔꯒ ꯑꯗꯨꯝ ꯄꯨꯔꯖꯈꯤꯕꯅꯦꯕ ꯑꯩꯁꯨ ꯑꯗꯨꯝ ꯉꯝ ꯍꯧꯗ꯭ꯔꯦ ꯑꯗꯨꯗꯪꯛꯇ ꯅꯣꯡꯉꯥꯜꯂꯒ ꯑꯩꯈꯣꯏ ꯏꯌꯥꯝꯕ ꯏꯌꯥꯝꯕ ꯇꯧꯔꯒ ꯆꯠꯂꯦ ꯑꯗꯨ ꯑꯗꯨꯝ ꯂꯥꯛꯇ꯭ꯔꯦ ꯁ꯭ꯀꯨꯜꯗꯣ
ꯅ ꯅ ꯑꯉꯥꯡ ꯑꯣꯏꯔꯤꯉꯩ ꯀꯩꯅꯣ ꯇꯧꯒꯛꯇꯧꯣ ꯁ꯭ꯀꯨꯜꯗ ꯕꯦꯕ꯭ꯂꯦꯠ ꯄꯨꯔꯛꯒ ꯕꯦꯕ꯭ꯂꯦꯠꯥꯟꯅꯗꯣ
ꯇꯧꯔꯦ ꯑꯗꯨꯗꯤ ꯀ꯭ꯂꯥꯁ ꯐꯣꯔ ꯐꯥꯏꯚ ꯑꯗꯨꯗꯥꯋꯥꯏꯗꯅꯤꯅꯦ
ꯐꯣꯔꯗ ꯁꯥꯟꯅꯔꯛꯄ ꯑꯣꯖꯥ ꯑꯩꯈꯣꯏꯗꯤ ꯀ꯭ꯂꯥꯁ ꯀꯩꯅꯣꯗ ꯁꯥꯟꯅꯔꯑꯦꯗ ꯀ꯭ꯂꯥꯁ ꯇꯨ ꯇꯨ ꯊ꯭ꯔꯤ ꯇꯨ ꯑꯗꯨꯋꯥꯏꯗ ꯁꯥꯟꯅꯩ ꯐꯣꯔꯗ
ꯇꯨ ꯊ꯭ꯔꯤꯗꯔꯦ ꯁꯥꯔꯥꯗꯤ ꯐꯣꯔ ꯐꯥꯏꯚ ꯑꯗꯨꯋꯥꯏꯗꯣ ꯃꯥꯗ ꯁꯥꯟꯅꯔꯦ ꯑꯗꯒꯤ ꯆꯤꯇꯣꯁꯇꯒ ꯕꯦꯕ꯭ꯂꯦꯠ ꯍꯥꯞꯄꯗꯣ꯫ ꯇꯨꯏꯁ ꯇꯇꯥꯔ ꯍꯥꯞ꯭ꯔꯣ ꯇꯨꯏꯁꯇꯔ꯫ ꯎꯝ ꯈꯨꯕꯤꯅ ꯎꯪꯕꯗꯣ ꯑꯗꯨꯒ ꯑꯗꯨꯗ ꯕ꯭ꯂꯦꯗꯀ ꯍꯥꯞꯆꯤꯜꯂꯒ꯫ ꯎꯕꯗ ꯈꯨꯠꯀ ꯂꯣꯏ ꯇꯠꯇꯅ꯫
ꯕꯦꯕ꯭ꯂꯦꯠꯇꯨ ꯂꯩ ꯉꯝꯗꯕ ꯑꯗꯨ ꯂꯩ ꯉꯝꯗꯗꯅꯉꯣ ꯀꯩꯅꯣ ꯇꯧꯔꯤꯅꯤ ꯑꯃ ꯑꯥ ꯉꯥ ꯀꯧꯇꯥꯒꯤ ꯃꯈꯨꯝꯗꯣ꯫
ꯑꯧ꯫
ꯑꯗꯨꯒꯨꯝꯕꯗꯨꯁꯨ ꯎꯠꯂꯦꯗꯅ ꯑꯗꯨꯗꯨꯒ ꯁꯦꯝꯃꯒ ꯆꯤꯡ ꯆꯤꯡꯊꯥꯠꯂꯤꯉꯣ ꯃꯣꯏ ꯑꯗꯨ ꯑꯁꯦꯡꯕ ꯄꯦꯕ꯭ꯂꯦꯠ ꯑꯗꯨ ꯃꯇꯝꯗꯨꯗꯗꯤ꯫ ꯄꯩꯁꯥ ꯄꯥꯏꯕ ꯅꯤꯗꯤ ꯑꯗꯨꯝ ꯂꯩꯅꯩꯗꯅ꯫
ꯎꯝ꯫
ꯑꯗꯨ ꯄꯨꯔꯛꯇꯣꯏꯅꯦꯕ ꯑꯗꯨ ꯑꯩꯈꯣꯏ ꯍꯧꯖꯤꯛꯀꯤ ꯇꯤꯟꯅ ꯁꯥꯕꯗꯨ ꯎꯟꯊꯠꯅꯕꯗ ꯑꯁ꯫ ꯈꯪꯗꯦꯗ꯫
ꯑꯗꯩ ꯑꯩ ꯀꯩꯅꯣ ꯇꯧꯔꯦ ꯕꯤꯌꯥꯔꯤꯡꯗꯣ ꯕꯤꯌꯥꯔꯤꯡꯗꯣ ꯏꯁꯀ꯭ꯔꯨ ꯐꯥꯖꯤꯜꯂꯅꯤꯗꯅ ꯑꯗꯨꯒ ꯎꯪꯕꯗ ꯇꯤꯛ ꯀꯩꯅꯣ ꯎꯪ ꯌꯥꯕꯅꯦꯕ ꯂꯪꯗꯨꯔ ꯌꯦꯁꯜꯂꯒ ꯎꯪꯕꯗꯣ ꯑꯁ ꯑꯗꯨꯅ ꯇꯧꯕꯗ ꯃꯣꯏ ꯕꯦꯕ꯭ꯂꯦꯠ ꯎꯔꯛ ꯄꯦꯕ꯭ꯂꯦꯠ ꯁꯥꯕꯗ ꯍꯥꯏꯗꯤ ꯕꯤꯌꯥꯔꯤꯡꯗꯣ ꯂꯩꯔꯅꯤꯗꯅ ꯕꯤꯌꯥꯔꯤꯡꯗ ꯏꯁꯀ꯭ꯔꯨ ꯐꯥꯖꯤꯜꯂꯅꯤꯅ ꯃꯅꯨꯡꯒꯤ ꯑꯍꯣꯕꯗꯨꯗ꯫ ꯑꯗꯣ ꯏꯁꯇ꯭ꯔꯨꯁꯦ ꯀꯛꯊꯠꯂꯅꯤꯗꯅ ꯀꯛꯊꯠ ꯇꯦꯜꯍꯜꯂꯒ ꯃꯇꯣꯟꯗꯣ ꯏꯊꯣꯛꯑꯅꯤꯗꯅ꯫ ꯍꯥꯏꯗꯤ ꯔꯥꯎꯟ ꯑꯣꯏꯅꯕ꯫ ꯑꯗꯨꯒ ꯑꯗ ꯎꯟꯊꯅꯕꯁꯦ ꯕꯦꯕ꯭ꯂꯦꯠ ꯑꯁꯦꯡꯕꯗꯨꯗꯩ ꯑꯩꯒꯤꯗꯨꯅ ꯌꯣꯠ ꯑꯣꯏꯔꯝꯅꯤꯅ꯫ ꯊꯣꯝꯇꯠꯅꯕꯑꯗꯨꯝ ꯉꯝꯕꯤꯗꯨꯅꯦꯕ ꯑꯩꯒꯤꯗꯨꯅ ꯑꯗꯨꯝ꯫
ꯀꯟꯕ ꯍꯦꯜꯂꯤꯔꯕ꯫ ꯍꯂꯣ ꯑꯗꯨ ꯑꯗꯨ ꯍꯥꯞꯄꯗꯨꯅ ꯍꯦꯟꯅ ꯀꯜꯂꯦꯕ꯫
ꯎꯝ ꯈꯜꯂ ꯍꯥꯏꯗꯤ ꯂꯨꯝ ꯑ ꯑꯇꯩꯗꯨꯗꯤ ꯄ꯭ꯂꯥꯁꯇꯤꯛ ꯑꯣꯏꯣꯏ ꯀꯩꯒ ꯇꯧꯔ ꯁꯥꯕꯅꯤꯅ꯫ ꯑꯩꯗꯨꯗꯤ ꯗꯥꯏꯔꯦꯠ ꯌꯣꯠ ꯉꯥꯛꯇꯅꯤꯗꯅ ꯀꯟꯕꯗꯣ ꯑꯗꯨꯅ ꯍꯦꯜꯂꯤꯗꯅ ꯊꯣꯝꯆꯠꯅꯕꯗ꯫ ꯑꯗꯒꯤ ꯈꯔ ꯌꯣꯌꯣ ꯑꯃ ꯊꯣꯛꯅꯔꯛꯑꯦ ꯌꯣꯌꯣ ꯃꯇꯝ ꯑꯃꯃꯨꯛ ꯂꯥꯛ ꯑꯦ꯫
ꯌꯣ ꯌꯣ ꯗꯤꯁꯥꯅ ꯍꯧꯗꯦꯕꯣ꯫
ꯌꯣꯌꯣ ꯑꯗꯨ ꯌꯣꯌꯣ ꯑꯗꯨꯝꯗꯤ ꯂꯩꯍꯧꯔꯦ ꯄꯩꯁꯥ ꯇꯨꯡꯖꯟꯂꯒ ꯁꯦꯝꯐꯨ ꯊꯨꯒꯥꯏꯔꯒ꯫ ꯎꯝ ꯀꯩꯁꯥꯝꯄꯥꯠꯇꯒꯤ ꯂꯩꯔꯦ ꯑꯗꯨꯗꯥꯥꯏ ꯆꯠꯂ꯫
ꯅꯥꯎꯔꯤ ꯀꯥꯞꯄꯀꯥꯟ ꯆꯠꯂꯤ ꯑꯗꯨꯒꯤ ꯃꯇꯝꯗꯨꯗꯤ꯫ ꯅꯧꯔꯤ ꯅꯧꯔꯤ ꯀꯥꯄ ꯀꯔ ꯆꯠ ꯀꯥꯟ ꯇꯧꯔꯤ꯫
ꯑꯗꯒꯤ꯫ ꯌꯥꯝ ꯅꯨꯡꯉꯥꯏꯔꯤꯁꯤꯅ ꯀꯩꯅꯣ ꯃꯇꯝꯁꯦ ꯁꯨꯇꯤ ꯊꯥꯔꯛꯄ ꯐꯥꯏꯅꯦꯜ ꯑꯦꯛꯖꯥꯝ ꯂꯣꯏꯔꯝꯗꯥꯏꯒꯤꯁꯦ꯫ ꯂꯣꯏꯔꯦꯒ ꯍꯥꯏꯕ ꯅꯨꯃꯤꯠꯁꯦ ꯑꯗꯨꯗ ꯂꯧ ꯌꯩꯕ ꯃꯇꯝꯁꯨ ꯑꯣꯏꯗꯅ꯫
ꯎꯝ꯫
ꯑꯗꯨꯗ ꯂꯧ ꯌꯩꯕ ꯅꯍꯥꯟꯒꯩꯗꯤ ꯆꯠꯅꯤꯡꯉꯒ ꯑꯦꯛꯖꯥꯝ ꯂꯩꯕꯩ ꯆꯠꯄ ꯐꯪꯗꯕꯗꯣ꯫
ꯎꯝ꯫
ꯑꯗꯨꯒ ꯑꯦꯛꯖꯥꯝꯄ ꯑꯣꯏꯔꯕꯅꯤꯅ ꯂꯩ ꯑꯥ ꯑꯥ ꯑꯆꯥꯄꯣꯠꯆꯥꯕꯩ ꯆꯠꯂꯦ ꯑꯗꯩ ꯆꯔꯨ ꯃꯔꯛꯇ ꯗꯕ꯭ꯂꯤꯌꯨ ꯗꯕ꯭ꯂꯤꯌꯨ ꯁꯥꯟꯅꯕꯒꯨꯝꯕ꯫
ꯑꯗꯨꯒ ꯏꯔꯥꯡꯅꯤ ꯌꯥꯗꯦ ꯍꯥꯏꯗꯣꯏꯔ ꯈꯪꯗꯦ ꯑꯩꯈꯣꯏꯅ ꯀ꯭ꯂꯥꯁ ꯊ꯭ꯔꯤ ꯐꯣꯔ ꯀꯥꯔꯛꯄꯩꯗ ꯏꯔꯥꯡ ꯑꯃ ꯌꯥꯝ ꯀꯥꯏꯅ ꯊꯣꯛꯈꯤꯕꯗꯨꯕ ꯅꯤꯡꯁꯤꯡꯕ꯭ꯔꯥ ꯁꯨꯇꯤ ꯁꯥꯡꯕ ꯊꯥꯕꯗꯨ꯫
ꯑꯥꯎ ꯈꯔ ꯅꯤꯡꯖꯪꯉꯦ꯫
ꯃꯃꯤꯡꯕꯨꯗꯤ ꯀꯥꯈ꯭ꯔꯦ ꯄꯜꯂꯔꯣꯏꯁꯤ
ꯑꯥ ꯎꯝ ꯎꯝ꯫
ꯑꯗꯨꯗꯨ ꯑꯗꯨꯁꯨ ꯊꯤꯟ ꯅꯨꯡꯉꯥꯏꯒꯤꯕꯅꯤꯉꯣ꯫ ꯁꯨꯇꯤ ꯊꯤꯟ ꯀꯨꯏꯅ ꯐꯪꯕꯗꯣ ꯑꯗꯨꯏ ꯃꯇꯝꯗꯨꯗ ꯅꯣꯏ ꯁꯛꯇꯤꯃꯥꯟ ꯌꯦꯡꯗ꯭ꯔꯣ꯫
ꯌꯦꯡꯉꯤ ꯁꯛꯇꯤꯃꯥꯟ ꯌꯦꯡꯉꯤ꯫
ꯑꯁ ꯁꯛꯇꯤꯃꯥꯟ ꯑꯗꯒꯤ ꯀꯩ ꯑꯃꯗꯣ ꯖꯨꯅꯤꯌꯔꯖꯤ꯫ ꯑꯁ ꯊꯤ ꯅꯨꯡꯉꯥꯏꯕꯅꯦ ꯍꯥꯏꯕ
ꯄꯤꯛꯏꯉꯥꯟꯗ ꯍꯤꯃꯦꯟꯒ ꯌꯥꯝ ꯌꯦꯡꯉꯛꯏꯗ
ꯍꯤ ꯃꯦꯟꯅꯤ ꯌꯥꯔꯛꯇꯦ ꯑꯩꯈꯣꯏꯗꯤ ꯀꯩꯅꯣ ꯂꯧꯁꯤꯟꯗꯕꯩ ꯑꯃꯗꯣ
ꯑꯗꯩ ꯉꯁꯥꯏꯒꯤ ꯆꯔꯨꯗ ꯁꯥꯟꯅꯔꯨꯔꯒ ꯌꯥꯠꯂꯒ ꯍꯂꯛꯑꯅꯤ ꯈꯣꯡꯈꯨꯠꯁꯤꯅ ꯍꯥꯝꯕꯤꯔꯅꯤ ꯅꯝꯐꯨꯗ ꯅꯝꯐꯨꯗ ꯍꯥꯝꯕꯤꯔ ꯌꯥꯠ ꯍꯥꯠꯂꯅꯤ ꯌꯥꯠꯄꯅꯤ ꯀꯞꯄꯅꯤ ꯊꯨꯞꯄꯒ ꯑꯃꯨꯛ ꯊꯨꯞꯄꯤ ꯀꯥꯟꯗ ꯑꯃꯛ ꯐꯨꯖꯜꯂꯛꯄꯅꯤꯗꯣ
ꯍ ꯍ
ꯑꯩꯒꯤ ꯁꯥꯟꯅꯩꯅꯣꯅ ꯑ
ꯑꯗꯒꯤ ꯊꯥꯏꯅꯩ ꯑꯉꯥꯡ ꯑꯣꯏꯉꯩꯗ ꯏꯔꯨꯖꯕꯤꯕꯁꯤꯅ ꯃꯤꯠꯁꯦ ꯑꯗꯨꯝ ꯊꯨꯞꯇꯣꯏꯅꯦꯕ ꯁꯥꯄꯣꯟꯗꯩ ꯀꯩꯗꯩ ꯅꯣꯏꯁꯜꯂꯒ ꯑꯗꯩ ꯊꯨꯞꯄꯒꯤ ꯑꯃꯨꯛ ꯀꯞꯇꯣꯏꯅꯦꯕ ꯀꯞꯄꯤꯖꯤꯗ ꯑꯃꯨꯛ ꯐꯨꯜꯖꯜꯂꯛꯇꯣꯏꯅꯦꯕ ꯀꯞꯄꯦꯅ
ꯎꯝ ꯅꯨꯡꯁꯤꯕꯅꯦ ꯑꯗꯨ ꯍꯧꯖꯤꯛꯀꯥꯟ ꯑꯉꯥꯡꯈꯩꯗꯤ ꯌꯥꯝ ꯅꯨꯡꯉꯥꯏꯔꯦꯀꯣ
ꯎꯝ ꯃꯣꯏꯗꯤ ꯌꯥꯝꯅ ꯅꯨꯡꯉꯥꯏꯔꯦ ꯑꯗꯒꯤ ꯑꯁ ꯈꯪꯗꯦꯗ ꯑꯩꯈꯣꯏꯗꯤ ꯄꯥꯈꯣꯟ ꯀꯩꯀꯥꯁꯨ ꯌꯥꯝ ꯆꯠꯂꯛꯑꯦ ꯑꯉꯥꯡ ꯑꯣꯏꯔꯤꯉꯩꯗꯥ
ꯎꯝ ꯐꯨꯕ ꯈꯣꯠꯄꯖꯦ ꯍꯧꯖꯤꯛꯀꯥꯟꯗꯤ ꯇꯧꯗ꯭ꯔꯦꯗꯅ
ꯇꯧꯗ꯭ꯔꯦ ꯑꯗꯒꯤ ꯌꯥꯝ ꯏꯁꯥ ꯌꯥꯝ ꯅꯨꯡꯉꯥꯏꯅ ꯊꯝꯃꯦꯗ ꯍꯧꯖꯤꯛꯀꯥꯟ ꯑꯉꯥꯡꯉꯩꯖꯤꯗꯤ
ꯎꯝ
ꯑꯗꯩ ꯂꯥꯏꯔꯤꯛ ꯄꯥꯕꯗ ꯑꯣꯏꯔꯖꯨ ꯌꯥꯝ ꯅꯨꯡꯉꯥꯏ ꯅꯨꯡꯉꯥꯏꯅ ꯄꯥꯍꯜꯂꯦꯕ ꯍꯥꯏꯗꯤ ꯐꯖꯅ ꯑꯩꯈꯣꯏ ꯃꯇꯝꯗꯗꯤ ꯂꯥꯏꯔꯤꯛꯁꯦ ꯇꯥꯛꯄ ꯅꯠꯇꯦꯕ ꯁꯪꯉ
ꯖꯦꯅꯦꯔꯦꯁꯟꯗꯣ ꯍꯧꯖꯤꯛꯇꯤ ꯒ꯭ꯌꯥꯟꯗꯣ ꯁꯨꯝ ꯇꯥꯔꯛꯑꯦꯗꯅ
ꯇꯔꯦ ꯑꯦꯛꯖꯥꯝ ꯃꯇꯝꯗꯒ ꯋꯥꯕꯖꯤꯗꯤ ꯀ꯭ꯂꯥꯁ ꯐꯣꯔ ꯐꯥꯏꯕꯇꯗꯨꯇꯕꯨ ꯅꯣꯡꯉꯥꯝ ꯇꯥꯎ ꯂꯥꯛꯏ ꯄꯥꯜꯂ ꯊꯝꯃꯤꯅꯦ ꯑꯦꯛꯖꯥꯝ ꯃꯇꯝꯗ ꯑꯗꯨꯝꯒ
ꯎꯝ
ꯑꯁ ꯑꯗꯨꯅ ꯄꯩꯈꯥ ꯄꯩꯈꯥ ꯃꯅꯨꯡꯖꯦ ꯌꯥꯝ ꯋꯥꯏꯑꯦꯕ ꯄꯩꯈꯥ ꯂꯣꯏꯕꯒꯤ ꯊꯥ ꯑꯅꯤꯃꯨꯛ ꯁꯨꯇꯤ ꯐꯪꯕꯖꯤꯗꯅꯤ ꯂꯣꯏꯔꯤꯁꯦ ꯑꯩꯈꯣꯏꯅ ꯍꯔꯥꯎꯔꯤꯁꯦ
ꯑꯗꯨꯃꯥꯏꯅ ꯂꯩꯈꯥ ꯂꯩꯕꯒꯤ ꯃꯅꯥꯛꯇ ꯇꯨꯏꯁꯟꯒꯨꯝꯕ ꯇꯨꯏꯁꯟ ꯇꯧꯔꯛꯇ꯭ꯔꯣꯅꯪ
ꯇꯧꯔꯛꯇꯦ ꯇꯋꯨꯁꯟꯗꯤ ꯑꯩ ꯀ꯭ꯂꯥꯁ ꯅꯥꯏꯟꯗ ꯇꯧ
ꯑꯩꯗꯤ ꯇꯨꯏꯁꯟꯁꯦ ꯀ꯭ꯂꯥꯁ ꯀꯩꯅꯣꯗꯩ ꯇꯧꯔꯛꯑꯦꯕ ꯀ꯭ꯂꯥꯁ ꯇꯨꯗꯩ ꯇꯧꯔꯛꯑꯦꯕ
ꯑꯥ
ꯑꯩꯈꯣꯏ ꯏꯟꯗꯣꯆꯥ ꯑꯩꯈꯣꯏ ꯏꯟꯗꯣꯆꯥ ꯑꯃꯗ ꯇꯧꯋꯦꯕ ꯑꯁ ꯐꯨꯕꯗ ꯐꯨꯕꯁꯤꯗ
ꯑꯩꯈꯣꯏꯅ ꯀꯥ ꯑꯩꯈꯣꯏ ꯀꯥꯅ ꯇꯨꯏꯁꯟꯃꯛꯇꯤ ꯅꯠꯇꯕ ꯁꯪꯕ
ꯑꯣ ꯑꯗꯨꯅꯦ ꯍꯥꯏꯖꯦ ꯑꯗꯨꯅꯤ ꯁꯪꯕꯗꯨꯅꯤ ꯄꯩꯁꯥ ꯄꯤꯔꯒ ꯇꯧꯕ ꯅꯠꯇꯦꯕ ꯃꯥꯒꯤ ꯃꯥ ꯇꯨꯏꯁꯟꯗꯤ ꯀꯧꯋꯦ ꯑꯗꯨ ꯑꯣꯏꯁꯨ ꯄꯩꯁꯥꯕꯨꯗꯤ ꯄꯤꯕ ꯈꯣꯠꯄ ꯅꯠꯇꯕ ꯃꯥꯏ ꯃꯅꯥꯛꯇ ꯂꯩꯍꯜꯂꯒ ꯂꯥꯏꯔꯤꯛ ꯑꯗꯨꯝ ꯄꯥꯕꯗꯣ ꯗꯣ ꯍꯪꯗꯅ ꯈꯣꯠꯇꯅ ꯇꯧꯕꯗꯣ ꯑꯁ ꯑꯦꯛꯖꯥꯝ ꯃꯌꯥꯖꯤꯗꯤ ꯐꯨꯖꯨ ꯐꯨꯗꯣꯏꯅꯤ ꯀꯞꯁꯨ ꯀꯞꯇꯣꯏꯅꯤ ꯀꯞ ꯀꯞꯅ ꯂꯩꯑꯦ ꯑꯗꯨꯝ ꯄꯥꯗ꯭ꯔꯣ
ꯑꯥꯎ
ꯂꯥꯏꯔꯤꯛꯇꯒ ꯄꯤ ꯆꯥꯗꯨꯝ ꯆꯥꯗꯨꯝ ꯆꯥꯗꯨꯝ ꯇꯥꯔ ꯑꯁ ꯅꯨꯡꯁꯤꯒꯨꯝ ꯈꯟꯕꯗ
ꯑꯗꯩ ꯑꯃꯨꯛꯀ ꯇꯨꯝꯅꯤꯡꯕꯒꯤ ꯎꯏꯕꯗꯣ ꯎꯏꯔꯖꯨ ꯑꯗꯨꯝ ꯃꯥꯏꯒ ꯇꯥꯊꯣꯛꯍꯜꯑꯒ ꯂꯥꯏ ꯍꯕꯤꯗꯕ ꯄꯩꯈꯥ ꯃꯅꯨꯡꯖꯤꯗꯤ ꯑꯁꯇꯤ ꯄꯦꯟꯕꯅꯦ ꯄꯨꯡ ꯇꯔꯥ ꯑꯉꯥꯡꯑꯣꯏꯉꯥꯟꯗ ꯄꯨꯡ ꯇꯔꯥꯃꯥꯊꯣꯏꯃꯨꯛꯀ ꯄꯥꯍꯟꯕꯅꯦꯕ ꯅꯨꯡꯗꯥꯡ ꯂꯥꯏꯔꯤꯛꯀꯁꯦ ꯄꯔꯥ ꯐꯥꯗꯕꯒꯤ
ꯏꯁ ꯑꯗꯨꯃꯥꯏꯗꯤ ꯄꯥꯔꯛꯇꯦꯍꯦ ꯑꯉꯥꯡ ꯑꯣꯏꯔꯤꯉꯩꯗ ꯄꯨꯡ ꯇꯔꯥ ꯇꯔꯥꯃꯊꯣꯏ ꯕꯨꯛ ꯄꯥꯍꯜꯂꯦ
ꯑꯥ
ꯑꯁ ꯀꯩꯒꯤꯅꯣ ꯍꯥꯏꯁꯤꯕꯣ ꯀꯅꯣ ꯍꯥꯏꯁꯤꯕꯣ ꯅꯣꯏꯗꯤ ꯂꯥꯏꯛ ꯌꯥꯝ ꯄꯥꯔꯛꯄꯖꯥꯠꯅꯤꯅꯦ
ꯑꯗꯨꯝ ꯌꯨꯝꯗꯩ ꯊꯣꯂꯛꯄꯁꯨ ꯑꯃ ꯐꯪꯉꯜꯂꯛꯇꯦ ꯑꯗꯨꯝ ꯑꯌꯨꯛꯇ ꯍꯧꯒꯠꯂꯅꯤ ꯂꯥꯏꯔꯤꯛ ꯄꯥꯔꯅꯤ ꯁ꯭ꯀꯨꯜ ꯑꯃꯨꯛ ꯆꯠꯂꯅꯤ ꯍꯜꯂꯛꯑꯅꯤ ꯂꯥꯏꯔꯤꯛ ꯑꯃꯨꯛ ꯄꯥꯔꯅꯤ ꯉꯥꯏꯍꯥꯡ ꯑꯃꯨꯛ ꯄꯣꯊꯥꯔꯅꯤ ꯄꯣꯛꯀꯤꯃꯣꯟ ꯌꯦꯡꯉꯅꯤ ꯑꯗꯨꯝ ꯂꯥꯏꯔꯤꯛ ꯃꯨꯛ ꯄꯥꯔꯅꯤ ꯄꯨꯡ ꯃꯥꯄꯟꯗ ꯇꯨꯝꯃꯅꯤ ꯑꯗꯨꯅꯦ ꯇꯧꯔꯤꯁꯦ ꯑꯗꯨꯅ ꯑꯉꯥꯡꯑꯣꯏꯉꯩꯗꯗꯤ ꯀꯩꯁꯨ ꯅꯨꯡꯉꯥꯏꯕ ꯑꯣꯏꯗꯦꯕ ꯑꯩꯒꯤ ꯑꯣꯏꯅ
ꯎꯝ ꯍꯣꯏꯗꯤ ꯑꯗꯨꯃꯥꯏꯅꯗꯤ ꯄꯥꯛꯇꯦ ꯑꯌꯨꯛꯇꯌ ꯑꯇꯩꯗꯤ ꯑꯌꯨꯛꯇꯇꯩꯗꯤ ꯁꯀꯜ ꯆꯠꯂꯝꯗꯥꯏꯕꯣ ꯑꯗꯨ ꯂꯥꯏ ꯄꯍꯜꯂꯤꯗꯅ
ꯑ
ꯑꯗꯨꯒꯤ ꯃꯇꯝꯗꯨꯒꯤ ꯆꯠꯅꯕꯤ ꯑꯣꯏꯅ ꯍꯥꯏꯇꯥꯔꯦ ꯀꯩꯨꯛ ꯍꯦꯛ ꯍꯧꯒꯠꯄꯗꯒꯤꯩꯅ ꯁ꯭ꯀꯨꯜ ꯆꯠꯂꯝꯗꯥꯏꯒꯤ ꯂ ꯂꯣꯏꯁꯤꯜꯂꯣ ꯍꯥꯏꯗ꯭ꯔꯤꯕꯣ ꯂꯥꯏꯔꯤꯛ ꯃꯃꯥꯡꯗ ꯑꯗꯨꯝ ꯐꯝꯍꯜꯂ ꯊꯝꯃꯦꯕ ꯑꯩꯈꯣꯏꯒꯤꯗꯃꯛ ꯑꯗꯨꯒ ꯁ꯭ꯀꯨꯜ ꯍꯜꯂꯛꯄꯗ ꯑꯩꯅ ꯁꯨꯜ ꯍꯜꯂꯛꯄꯗꯩ ꯁꯥꯟꯅꯔꯅꯤ ꯑꯗꯨꯒ ꯃꯝꯁꯤꯜꯂꯛꯄꯗ ꯈꯣꯡꯒ꯭ꯔꯥꯝ ꯇꯣꯛꯑꯅꯤ ꯃꯥꯡꯗꯣ ꯂꯥꯏꯔꯤꯛ ꯄꯥꯍꯜꯂꯅꯤ ꯑꯗꯨ ꯆꯥꯛ ꯆꯥꯔꯝꯗꯥꯏꯕꯨ ꯄꯥꯔꯅꯤ ꯆꯥꯛ ꯑ ꯇꯣꯛꯄꯗꯗꯤ ꯀꯨꯝꯕꯅꯦ ꯍꯣꯏꯈꯣꯏꯒꯤꯅꯣ ꯑꯃꯨꯛ ꯀꯃꯥꯏꯅ ꯇꯧꯋꯦ
ꯑꯩꯗꯤ ꯄꯣꯊꯥ ꯐꯪꯉꯤꯁꯦ ꯅꯨꯡꯊꯤꯟ ꯃꯇꯝꯗ ꯄꯨꯡꯈꯥꯏ ꯄꯨꯡ ꯃꯉꯥꯗ ꯃꯉꯥ ꯃꯈꯥꯏꯐꯥꯎ ꯑꯗꯨ ꯈꯛꯇ ꯄꯣꯊꯥꯕ ꯐꯪꯉꯤꯁꯦ ꯑꯇꯩꯗꯤ ꯄꯣꯊꯥꯕꯛ ꯆꯤꯡꯕ ꯀꯧꯗꯦ ꯍꯥꯏꯗꯤ ꯑꯥ ꯍꯥꯏꯗꯤ ꯑꯌꯨꯛꯀꯤ ꯄꯨꯡ ꯃꯉꯥꯁꯦ ꯍꯥꯏꯒꯠꯂꯅꯤ ꯃꯉꯥ ꯃꯈꯥꯏ꯭ꯋꯥꯏꯗꯒꯤ ꯕ꯭ꯔꯦꯛꯐꯥꯁ ꯆꯕ ꯈꯣꯠꯄ ꯃꯉꯥ ꯃꯈꯥꯏꯗ ꯂꯥꯏ ꯄꯥꯕꯗꯨꯅ ꯅꯤꯄꯥꯟ ꯁꯥꯏꯐꯥꯎ ꯁ ꯈꯕ ꯄꯥꯔꯅꯤ ꯅꯤꯄꯥꯟꯗ ꯁ꯭ꯀꯨꯜ ꯆꯠꯂꯅꯕ ꯂꯣꯏꯁꯤꯜꯂꯅꯤ ꯁ꯭ꯀꯨꯜ ꯆꯠꯂꯅꯤ ꯄꯨꯡ ꯑꯍꯨꯝꯗ ꯁꯨꯏ ꯊꯥꯕꯗꯣ ꯑꯗꯨꯝ ꯑꯍꯨꯝ ꯃꯈꯥꯏ ꯇꯥꯔꯝꯗꯥꯏ ꯌꯧꯔꯛꯑꯅꯤ ꯑꯗꯗꯒꯤ ꯑꯃꯨꯛ ꯆꯔꯥꯛ ꯋꯥꯟꯒꯨꯝꯕ ꯇꯧꯔ ꯄꯨꯡ ꯃꯔꯤꯗ ꯂꯥꯏꯔꯤ ꯄꯥꯔꯅꯤ ꯃꯉꯥ ꯃꯈꯥꯏꯐꯥꯎ ꯄꯥꯔꯅꯤ ꯃꯉꯥ ꯃꯈꯥꯏꯗꯒꯤ ꯎꯝꯥꯎ ꯄꯊ ꯑꯅꯤ ꯇꯔꯨ ꯇꯒꯤ ꯄꯥꯔꯅꯤ ꯅꯤꯄꯥ ꯃꯈꯥꯏ ꯁ꯭ꯋꯥꯏꯐꯥꯎ ꯄꯥꯔꯅꯤ ꯆꯥꯛ ꯆꯥꯔꯅꯤ ꯇꯨꯝꯃꯅꯤ ꯑꯗꯨꯅꯤ ꯇꯧꯔꯤꯁꯦ ꯑꯗꯨ
ꯎꯝ ꯁꯤꯗꯤ ꯌꯥꯝ ꯄꯥꯖꯔ
ꯆꯟꯗꯤꯤꯒꯨ
ꯑꯗꯨꯗꯤ ꯄꯥꯔꯛꯇꯣꯏꯗ ꯂꯥꯏꯔꯤꯛꯁꯨ ꯌꯥꯝ ꯊꯤ ꯍꯩꯔꯛꯇꯦꯕ ꯃꯣꯏ ꯑꯩꯅ ꯑꯩꯅ ꯂꯥꯏꯔꯤꯛꯁꯦ ꯄꯥꯅꯤꯡꯅ ꯄꯥꯔꯛꯈ꯭ꯔꯤꯁꯦ ꯀ꯭ꯂꯥꯁ ꯅꯥꯏꯟ ꯑꯩ ꯄꯣꯛꯇ ꯑꯩꯁꯦ ꯂꯥꯏꯔꯤꯛꯁꯨꯨꯡꯛ ꯄ ꯄꯥꯏꯅꯤꯡꯗꯦꯕ ꯅꯥꯏꯟꯗꯒꯤ
ꯑꯩꯅ ꯂꯥꯏꯔꯤꯛ ꯄꯥꯈꯤꯗ꯭ꯔꯤꯁꯤꯅ ꯂꯥꯏꯔꯤꯛ ꯄꯥꯈꯤꯗ꯭ꯔꯤꯁꯤꯅ ꯂꯥꯏꯏꯗꯒꯤ ꯅꯥꯗ ꯑꯩ ꯄꯥꯗꯕ ꯍꯧꯈ꯭ꯔꯦ
ꯑꯩꯗꯤ ꯅꯥꯏꯟꯗꯒꯤ ꯂꯥꯏꯔꯤꯛꯁꯦ ꯀꯩꯅꯣ ꯈꯪꯉꯛꯈꯤꯕꯅꯤ ꯀ꯭ꯂꯥꯁ ꯅꯥꯏꯟ ꯑꯣꯏ ꯀꯈꯤꯕꯩꯗꯤ ꯑꯗꯒꯤ
ꯎ
ꯌꯨꯝꯗꯒ ꯍꯥꯏꯔꯒ ꯂꯥꯏꯔꯤꯛ ꯑꯁꯤꯕꯤ ꯑꯁꯤ ꯑꯩꯈꯣꯏ ꯀꯩꯅꯣ ꯇꯝꯕꯒꯤ ꯑꯩꯈꯣꯏ ꯕꯣꯔꯠ ꯕꯣꯔꯠꯀꯤ ꯇꯝꯃꯒꯤ ꯁꯤꯕ ꯍꯦ ꯒꯤ ꯂꯥꯏꯔꯤꯛꯇꯨ ꯌꯥꯝ ꯊꯥꯔꯒ ꯌꯥꯝ ꯗꯤꯇꯦꯜ ꯑꯣꯏꯗ꯭ꯔꯅꯦ
ꯑꯥꯎ
ꯑꯗꯨ ꯇꯣꯏꯒꯤ ꯂꯩꯍꯜꯂꯒ ꯄꯥꯍꯜꯂꯤꯅꯤ ꯇꯒꯤ ꯂꯩꯔꯒ ꯄꯥꯏꯅꯤ ꯄꯥꯅꯤꯡꯉꯛꯄꯒꯤꯗꯣ
ꯑꯗꯨꯝꯅꯨꯡꯉꯥꯏꯕꯁꯨ ꯑꯗꯨ ꯂꯩ ꯑꯗꯨꯒ ꯑꯩ꯭ꯋꯥꯏꯅꯨꯡꯉꯥꯏꯔꯛꯄ ꯃꯦꯠ ꯍꯥꯏꯩꯅꯔꯛꯄ ꯑꯩꯦꯠꯣꯠꯄꯁ ꯑꯝ ꯌꯥꯝꯤꯅ ꯉꯥꯏꯛ ꯄꯕꯅꯦꯅ ꯈꯟꯦꯕ
ꯑꯩꯅ ꯑꯗꯨꯗꯣ ꯅꯪ ꯑꯩꯁꯨ ꯈꯔ ꯈꯔꯗꯤ ꯃꯦꯠꯁꯁꯦ ꯑꯗꯨꯝ ꯍꯥꯏꯅꯔꯦꯕ ꯃꯦꯠꯁꯦ ꯇꯨꯝꯅꯤꯡ ꯂꯥꯏꯔꯤꯛ ꯄꯥꯕ ꯁꯨꯝ ꯇꯨꯝꯅꯤꯡꯉꯛꯑꯕ ꯃꯦꯁ ꯍꯣꯠꯇꯣꯏꯅꯦꯕ ꯑꯩꯗꯤ
ꯎꯝ ꯇꯔꯥꯊꯣꯏ ꯍꯦꯟꯕ ꯌꯥꯏ ꯇꯔꯥꯃꯥꯊꯣꯏ ꯍꯦꯟꯕ ꯌꯥꯗꯦꯗꯥꯏ
ꯇꯔꯥꯅꯤꯊꯣꯏꯁꯨ ꯇꯔꯥꯅꯤꯊꯣꯏꯗ ꯃꯊꯟ ꯀ ꯍꯥꯏꯕꯅꯤ ꯇꯔꯥ ꯍꯦꯜꯂꯦ ꯇꯣ ꯑꯣꯖꯥ
ꯇꯣꯁ ꯑꯩꯅ ꯄꯥꯒꯤꯗ ꯇꯔꯥꯃꯥꯊꯣꯏ ꯍꯦꯟꯕ ꯍꯦꯟꯕ ꯌꯥꯗꯦ ꯑꯗꯨꯝ ꯌꯥꯎꯒꯦ
ꯊꯝꯃꯃꯦ ꯊꯝꯃꯃꯦ
ꯑꯥ